ꯂꯣ
ꯀꯩꯗꯧꯔꯤꯅꯣ
ꯐꯝꯔꯥꯒ ꯂꯩꯌꯦ
ꯁꯈꯔꯥꯕ꯭ꯔꯣ ꯐꯦꯟ ꯊꯥꯔꯒ ꯂꯩꯕ꯭ꯔꯥ
ꯍꯣꯏ ꯃꯈꯣꯟ ꯇꯥꯕ꯭ꯔꯣ
ꯇꯥꯏꯌꯦ ꯑꯗꯣ ꯌꯥꯝ ꯀꯟꯅ ꯇꯥꯕꯗꯤ ꯅꯠꯇꯦꯗ
ꯑꯣ ꯌꯥꯝ ꯁꯥꯕꯒꯤ ꯎꯄꯥꯏ ꯂꯩꯇ꯭ꯔꯦ ꯍꯧꯖꯤꯛꯇꯤ ꯅꯣꯡ ꯆꯨꯕꯥꯒꯤ ꯉꯁꯤꯗꯤ ꯄꯣꯠꯊꯥꯏꯌꯦ ꯅꯣꯏꯗꯤ ꯀꯩꯗꯧꯔꯒ ꯂꯩꯕ꯭ꯔꯣ
ꯍꯧꯖꯤꯛꯇꯤ ꯑꯗꯨꯝ ꯅꯨꯡꯁꯥ ꯃꯨꯠꯈ꯭ꯔꯦꯗ ꯑꯗꯨꯝ ꯂꯩꯗ
ꯅꯔꯥ
ꯀꯩꯁꯨ ꯇꯧꯗ꯭ꯔꯦ
ꯑꯧ ꯅꯥꯕ꯭ꯔꯣ
ꯅꯥꯗꯦꯗ ꯂꯩ ꯂꯩ ꯂꯩ ꯂꯩ ꯂꯩ ꯍꯤꯞꯂꯒ ꯂꯩꯌꯦ ꯅꯥꯗꯦ
ꯑꯥ
ꯇꯨꯝꯅꯤꯡꯕꯒꯤ ꯀꯩꯅ ꯑꯃꯨꯛ ꯂꯥꯛꯈ꯭ꯔꯦ ꯅꯨꯡꯁꯤ ꯆ ꯇꯨꯝꯗꯕꯒꯤ
ꯑ
ꯑꯥ ꯐꯖꯅ ꯊꯦꯡꯅ ꯇꯥꯗꯦ ꯅꯪꯒꯤꯅꯦꯕꯣꯟ ꯅꯨꯡꯉꯥꯏꯇꯦ ꯑꯥ
ꯆꯥꯛ ꯌꯦꯟꯁꯥꯡ ꯊꯣꯡꯈꯤꯔꯣꯏꯗ꯭ꯔꯣ ꯆꯥꯛꯈꯤꯦꯟꯖꯥꯡ ꯊꯣꯡꯈꯤꯔꯣꯏꯗ꯭ꯔꯣ
ꯎꯔꯦꯅ ꯊꯣꯡꯒꯦ
ꯍꯣꯏ
ꯍꯧꯖꯤꯛꯛꯇꯛꯇꯤꯅꯜꯂꯤꯦ
ꯑꯦꯥꯡ ꯊꯣꯡꯒꯦꯔꯣ
ꯈꯪꯗꯦ ꯏꯟꯁꯥꯡ ꯊꯣꯡꯅꯤꯡꯉꯥꯏ ꯂꯩꯇ꯭ꯔꯦꯔ
ꯑ
ꯆꯥꯛ ꯆꯥꯅꯤꯡꯕꯁꯨ ꯐꯥꯎꯗ꯭ꯔꯦ
ꯑꯁꯤꯗꯒꯤ ꯕ꯭ꯔꯦꯛꯐꯥꯁ ꯑꯣꯏꯅ ꯇ꯭ꯔꯥꯕꯒꯤ ꯍꯤꯗꯥꯛ ꯗꯤꯟꯅꯔꯅ ꯆꯥꯕꯅꯤꯅ ꯀꯥꯏꯗꯦꯗ ꯅꯠꯇ꯭ꯔꯣ
ꯃꯥꯅꯦ ꯃꯥꯅꯦ
ꯀꯛ ꯊꯥꯜꯂꯒ ꯂꯩꯕ ꯅꯠꯇ꯭ꯔꯣ ꯁꯤꯗꯒꯤ
ꯎꯝ ꯑꯗꯨꯅꯦ ꯈꯪꯗꯗ
ꯃꯅꯥꯛꯇ ꯂꯩꯥꯛꯇꯕ꯭ꯔꯣ ꯉꯁꯤꯗꯤ
ꯂꯩꯏꯌꯦ
ꯑ ꯍꯧꯖꯤꯛ ꯂꯥꯛꯏꯕ꯭ꯔꯣ
ꯎꯝ ꯐꯆꯒꯤ ꯂꯩꯌꯦꯦ ꯉꯥꯏꯍꯥꯛ ꯂꯩꯔꯒ ꯑꯩꯁꯨ ꯌꯨꯝ ꯆꯠꯈ꯭ꯔꯒꯦꯅ ꯈꯜꯂꯤꯅꯦ
ꯑꯣ ꯑꯩꯒꯤꯁꯦ ꯉꯁꯤꯁꯦ ꯑꯩꯗꯣ ꯍꯜꯂꯛꯄ ꯎꯝ ꯀꯏꯗ꯭ꯔꯤꯌꯦꯅꯥ
ꯑ
ꯍꯣꯏꯕꯒꯤ ꯏꯅꯦ ꯇꯨ ꯑꯛꯁ ꯌꯥꯝꯅ ꯅꯨꯡꯉꯥꯏꯇꯦꯕ ꯃꯐꯝ ꯃꯐꯝ ꯑꯇꯣꯞ ꯑꯇꯣꯞꯄꯗ ꯆꯠꯂꯗꯤ ꯁꯨꯃꯥꯏꯅ ꯇꯧꯕ ꯇꯧꯋꯦꯕ
ꯑ
ꯅꯦꯠꯋꯔꯛꯁꯦ ꯕꯦꯔꯥ ꯀꯥꯔꯒ ꯑꯩꯁꯦ ꯃꯊꯥ ꯈꯔ ꯁꯥꯔꯒ ꯂꯩꯕꯅꯤ
ꯑꯗꯨꯅꯦ ꯍꯧꯖꯤꯛ ꯉꯁꯥꯏ ꯕꯅꯦꯅ ꯉꯥꯗꯨꯁꯨ ꯑꯦꯂꯤꯌꯟꯒꯤ ꯃꯈꯣꯟꯒꯤ ꯇꯥꯕ ꯑ ꯑꯥ ꯑꯣ ꯑꯥ ꯇꯧꯋꯦꯕ
ꯎꯝ
ꯑꯗꯨꯒꯤꯅ ꯑꯗꯨꯃꯥꯏꯅ ꯇꯧꯔꯗꯤ ꯅꯪꯒꯤꯗꯤ ꯕꯦꯔꯥ ꯀꯥꯔꯅꯤꯕ
ꯍꯣꯏ ꯑꯩꯒꯤꯁꯦ ꯃꯐꯝꯗ ꯁꯨꯃꯥꯏꯅ ꯂꯥꯛꯄꯗꯒꯤ ꯁꯨꯃꯥꯏꯅ ꯇꯧ ꯇꯧꯒꯦ ꯃꯊꯥ ꯌꯥꯝ ꯁꯥꯏꯕ ꯅꯦꯠꯋꯥꯔꯛꯁꯦ ꯃꯐꯝ ꯐꯖ ꯐꯖꯕꯗ ꯑꯃ ꯁꯥꯏꯠꯅ ꯄꯥꯏꯔꯒ ꯑꯗꯨꯝ ꯇꯧꯔ ꯂꯩꯏꯕꯅꯦ ꯍꯧꯖꯤꯛ
ꯍꯣꯏ ꯑ ꯀꯔꯤꯗꯥ ꯌꯥꯝ ꯇ ꯃ ꯍꯥꯏ ꯁꯀꯥꯎꯗꯗ ꯑꯗꯨꯝ ꯀꯩꯁꯨ ꯇꯧꯗꯣꯏꯗ ꯑꯗꯨꯝ ꯂꯩꯔꯕꯅꯦ ꯀꯔꯤꯁꯨ ꯇꯧꯗꯕꯤꯗ
ꯑꯣ ꯑꯥꯗꯗꯤ ꯅꯣꯡ ꯁꯥꯕ꯭ꯔꯣ ꯉꯁꯤꯗꯤ
ꯍꯣꯏ ꯉꯁꯥꯏꯗꯣ ꯑꯁ ꯐꯖꯅ ꯅꯨꯡꯁꯥ ꯐꯥꯎꯕꯅꯤ ꯍꯥꯏ ꯑꯗꯨꯒꯤ ꯍꯧꯖꯤꯛ ꯈꯔ ꯍꯧꯖꯤꯛ ꯈꯔ ꯌꯥꯈ꯭ꯔꯦ ꯉꯁꯥꯏ ꯆꯔꯆ ꯇꯥꯛꯔꯕꯤ ꯁꯤꯒꯤ ꯆꯔꯆꯇ ꯅꯆꯦꯒꯕꯅꯤ ꯍꯅꯥꯧ ꯂꯧꯕ ꯆꯠꯀꯦꯅ ꯊꯣꯛꯄꯗ ꯑꯁ ꯃꯤ ꯌꯥꯝ ꯂꯩꯕ ꯆꯥꯡꯕ ꯍꯩꯅꯎ ꯍꯩꯅꯎ
ꯑꯣ ꯑꯁ ꯅꯕꯥꯅꯤꯁꯤꯁꯨ ꯍꯦꯟꯃꯜꯂꯦꯗ ꯍꯩꯅꯑꯣ ꯉꯥꯛꯇ
ꯃꯇꯝ ꯑꯣꯏꯕꯅꯤꯅ ꯆꯥꯕꯅꯤꯍꯦ ꯀꯔ
ꯑꯩꯒꯤ ꯂꯥꯎꯕ ꯆꯠꯇꯄ꯭ꯔꯣ ꯅꯠꯇ꯭ꯔꯒ ꯄꯩꯁꯥꯒꯤꯔꯣ
ꯐꯔꯤꯒꯤꯅꯤꯍꯦ
ꯑꯣ
ꯇ ꯄꯩꯁꯥꯅꯣꯗ ꯂꯧꯕ ꯆꯠꯂꯒ ꯃꯤ ꯌꯥꯝꯃꯟꯕꯒꯤ ꯑꯃꯨꯛ ꯍꯟꯈ꯭ꯔꯦ ꯍꯜꯂꯛꯄꯗ ꯑꯁ ꯅꯨꯡꯁꯥ ꯐꯖꯅ ꯁꯥꯊꯣꯔꯛꯄ ꯋꯥꯅꯤꯦꯗ
ꯑꯣ
ꯑ ꯍꯂꯒꯁꯦ
ꯑꯁ ꯉꯁꯤꯗꯤ ꯑꯩꯈꯣꯏꯒꯤ ꯃꯐꯝꯗ ꯂꯩꯕ ꯌꯥꯝ ꯅꯨꯡꯉꯥꯏꯌꯦ ꯏꯪꯉꯒ
ꯋꯦꯗꯔꯁꯦ ꯌꯥꯝ ꯔꯣꯃꯦꯟꯇꯤꯛ ꯑꯣꯏꯕ꯭ꯔꯣ ꯑꯗꯨꯗ
ꯍꯣꯏ ꯑꯁ ꯈꯨꯅꯨꯡꯉꯥꯏꯁꯦ ꯑꯗꯨ ꯑꯣꯏꯔꯁꯨ ꯍꯛꯆꯥꯡꯗꯤ ꯈꯔ ꯅꯞ ꯅꯞ ꯂꯧꯋꯦ
ꯑꯣ ꯑꯣ
ꯑꯗꯨ ꯑꯣꯏꯔꯁꯨ ꯌꯥꯝꯅꯗꯤ ꯅꯨꯡꯉꯥꯏꯔꯦ ꯎꯝ
ꯌꯥꯝꯅ ꯐꯩ ꯌꯥꯝꯅ ꯑꯪꯗꯦꯁ ꯉꯁꯥꯏꯗꯤ ꯐꯖꯅ ꯁꯥꯕꯅꯦ ꯍꯧꯖꯤꯛ ꯈꯔ ꯐꯈ꯭ꯔꯦ ꯅꯣꯏꯗꯤ ꯐ꯭ꯔꯤ ꯆꯝꯆꯥꯥꯒꯔꯥꯡꯁꯤ ꯍꯣꯁꯇꯦꯜꯗ
ꯈꯪꯗꯦ ꯍꯣꯔꯦꯟꯅ ꯆꯥꯛ ꯆꯥꯔꯝꯗꯥꯏꯗ ꯀꯔꯤ ꯁꯦꯝꯔꯒ ꯆꯥꯁꯤꯔꯥ ꯑꯗꯨ ꯌꯦꯡ ꯕ ꯇꯥꯔꯦ ꯌꯣꯡꯆꯥꯛꯀꯤ ꯑꯀꯪꯕ ꯁꯣꯏꯔꯒ ꯑꯀꯪꯕ ꯁꯦꯝꯕꯤꯕ ꯊ ꯏꯆꯦꯅ ꯊꯝꯕꯤꯕꯗꯣ ꯆꯥꯁꯤꯔꯅ ꯈꯜꯂ ꯂꯥꯏꯌꯦꯡꯁꯤ
ꯏꯁꯤꯡꯗ ꯇꯤꯡꯈ꯭ꯔꯗꯨꯗꯤ
ꯍꯣꯏ ꯏꯁꯤꯡ ꯑꯁꯥꯕꯁꯨ ꯐꯨꯠꯅꯤꯡꯉꯥꯏꯗꯣ ꯁꯥꯕꯤꯈꯤꯇꯥꯔꯁꯨ ꯑꯣꯟ ꯇꯎꯅꯤꯡꯉꯥꯏ ꯇꯥꯍꯟꯕ
ꯍ ꯍ ꯍ ꯇꯅ ꯊꯨ ꯭ꯔꯣꯏꯂꯔ ꯂꯑꯣꯅꯥ ꯭ꯔꯣꯣꯏꯂꯔꯁꯨ ꯂ ꯐꯑꯅ
ꯍꯣꯏ ꯐꯥꯕꯔꯤ ꯐꯥꯏꯥꯏꯗ
ꯗꯅ ꯋꯥꯔꯦꯗ ꯄꯨꯟꯁꯤꯁꯦ
ꯌꯥꯝꯅ ꯋꯥꯔꯕꯅꯦ
ꯀ ꯀ꯭ꯂꯁꯨ ꯂꯩ ꯑ ꯀ꯭ꯂꯥꯁ ꯆꯔꯤꯗꯥꯗꯖꯤ
ꯑꯣꯖꯥꯅꯤꯅ ꯅꯪꯗꯤ ꯄꯩꯁꯥ ꯄꯥꯏꯕ ꯃꯤ ꯃꯅꯥꯛꯇ ꯆꯠꯈ꯭ꯔꯕꯅꯤꯅ ꯀꯥꯏꯗꯦꯗ ꯆꯠꯇ꯭ꯔꯁꯨ
ꯀꯗꯥ ꯑꯁ ꯇꯥꯅꯤꯒꯦ ꯑꯣꯗꯣ ꯑꯩ ꯁꯤ ꯄꯤꯌꯥꯅꯣꯒꯤ ꯕꯣꯛꯁ ꯀꯣꯐꯤꯟ ꯃꯥꯜꯂꯦ ꯈꯥꯡꯉꯒꯔꯤꯔꯥ ꯑ
ꯅꯣꯏ ꯑꯍꯨꯝꯃꯛ ꯂꯥꯛꯕ꯭ꯔꯣ
ꯃꯤ ꯑꯃꯗꯤ ꯏꯁꯩ ꯇꯝꯕ ꯆꯠꯈ꯭ꯔꯦ ꯌꯦꯅꯣꯒꯤ ꯕꯣꯛꯁꯇꯣ ꯁꯥꯡꯃꯟꯕꯒꯤ ꯀꯣꯐꯤꯟ ꯃꯥꯟꯕ ꯑꯗꯨꯒꯤ ꯀꯤꯕ
ꯃꯥꯒꯤ ꯄꯦꯅꯣꯒꯤꯗꯣ ꯀꯌꯥꯃꯨꯛ ꯄꯤꯕ꯭ꯔꯥꯀꯣ ꯇꯥꯡꯕ꯭ꯔꯥ
ꯐꯣꯔꯇꯤ ꯐꯣꯔ ꯊꯥꯎꯖꯟ ꯍꯥꯏꯕꯅꯦ
ꯋꯥ ꯅꯚꯅꯤꯁꯨ ꯇꯝꯃꯨꯅꯦ ꯑꯗꯨꯗ ꯃꯪꯉꯣꯟꯗ
ꯆꯂ
ꯇꯕꯅꯤꯁꯨ
ꯑ ꯁꯤꯃ ꯇꯝꯅ ꯗ꯭ꯔꯦꯁꯀ ꯂꯩꯇꯦ ꯑꯩꯈꯣꯏꯗꯤ
ꯑꯣꯖꯥ ꯇꯧꯅꯤꯡꯃꯟꯕꯒꯤ ꯏꯟꯇꯔꯦꯁꯀ ꯂꯩꯇ꯭ꯔꯕ ꯃꯥꯜꯂꯦ ꯑꯗꯨꯗꯤ
ꯈꯪꯦꯗ ꯑꯣꯖꯥꯁꯨ ꯇꯧꯅꯤꯡꯂꯛꯇ꯭ꯔꯦꯗ
ꯀꯔꯤ ꯌꯥꯥꯎꯅꯤꯡꯕ꯭ꯔꯣ ꯑꯁꯤꯗ ꯈꯛꯇ ꯋꯥꯔꯤꯁ ꯅꯥꯔꯒ ꯂꯥꯏꯅꯤꯡꯕ꯭ꯔꯣ ꯑꯗꯨꯗꯤ
ꯁꯤꯀꯥ ꯇ ꯑꯣꯏꯔ ꯆꯒꯦꯔꯁꯨ ꯌꯥꯗꯦ
ꯇꯦꯀꯣ
ꯍꯜꯂꯣ ꯍꯣꯏ ꯑꯁ ꯈ ꯉꯥꯡꯕꯁꯦ ꯏꯅꯥꯔꯖꯤ ꯂꯩꯇꯕꯅꯦ
ꯑꯩꯗꯤ ꯅꯣꯡꯃꯥꯁꯦ ꯋꯥ ꯉꯥꯡꯃꯟꯒꯤ ꯆꯦꯁ ꯔꯛꯏꯦꯅꯦ
ꯑꯩꯁꯨ ꯅꯣꯡꯃꯗꯣ ꯋꯥꯄ ꯐꯅ ꯉꯥꯗ
ꯎ ꯅꯖꯤꯁꯦ ꯐꯖꯅꯗꯤ ꯂꯣꯏꯊꯣꯛꯄꯅꯦꯍ ꯁꯤ ꯇꯧꯕꯁꯦ
ꯍꯣꯏ
ꯁꯨꯃꯥꯏꯅ ꯇꯧꯒꯅꯨꯀꯣ ꯅꯪ ꯀ ꯆꯅꯤ ꯐꯖꯅ ꯋꯥꯔꯤ ꯁꯥꯟꯅꯥꯑꯣ ꯑꯩꯉꯣꯟꯗ
ꯁꯥꯟꯅꯥꯌꯦ ꯅꯥꯗ꯭ꯔꯦꯔꯥ ꯍꯖꯅ ꯋꯥꯔꯤꯔ ꯁꯅꯔ ꯀꯥꯟꯁꯤꯗ ꯀꯅ ꯁꯥ
ꯅꯣꯏ ꯑꯩꯗ ꯃꯝꯕꯠ ꯃꯝꯅꯤꯡꯉꯥꯏ ꯋꯥꯠꯂꯤꯕ
ꯋꯥꯠꯂꯤꯌꯦ ꯋꯥꯠꯂꯤꯌꯦ ꯏꯕꯦꯝꯃꯥ ꯄꯨꯡ ꯇꯔꯨꯛ ꯄꯨꯡ ꯇꯔꯨꯛ ꯃꯈꯥꯏ ꯔꯗꯤ ꯈꯔꯣ ꯃꯥꯃꯗ ꯃꯥꯂ ꯑꯖꯤꯗꯤꯤ ꯃꯥꯝꯗ꯭ꯔꯤꯌꯦ
ꯑꯥ ꯑꯩꯈꯣꯏꯁꯨ ꯄꯨꯡ ꯅꯤꯄꯥꯥꯟ ꯐꯥꯎꯗꯤ ꯉꯜꯂꯤꯌꯦ
ꯑꯥ ꯑꯁ ꯑꯁꯦꯡꯕ ꯑꯩ ꯍꯌꯦꯡ ꯀ꯭ꯂꯥꯁ ꯆꯠꯂꯣꯏ ꯇꯥꯂ ꯐꯖꯅ ꯄꯣꯊꯥꯒꯅꯤ
ꯀꯨꯔꯤꯒꯦꯔꯥ ꯐꯖꯅ ꯆꯠꯂꯨꯅꯦ
ꯑꯁꯃꯅꯤꯗ ꯍꯁꯄꯤꯇꯥ ꯇꯛꯅꯤꯕꯗꯧꯒꯦ ꯍꯌꯦꯡꯁꯦ ꯐꯖꯅ ꯄꯣꯊꯥ꯭ꯔꯗꯤ ꯋꯥꯒꯅꯤꯕ ꯍꯖꯤꯇꯥꯥꯎꯗ ꯂꯦꯛꯀꯣ ꯆꯠꯀꯅꯤꯕ ꯑꯗꯨꯒꯤ
ꯐ꯭ꯔꯤ ꯇꯥꯎꯅꯤꯉꯥꯏ ꯂꯩꯕ꯭ꯔꯣ ꯍꯣꯁꯄꯤꯇꯥꯜꯗ
ꯑꯩꯈꯣꯏꯒꯤ ꯐꯦꯃꯤꯂꯤ ꯃꯦꯝꯕꯔ ꯑꯃ ꯑꯦ ꯄꯦꯟꯗꯤꯁ ꯑꯣꯄꯔꯦꯁꯟ ꯇꯧꯅꯤꯉꯥꯏ ꯂꯩꯕ
ꯑꯆꯥ
ꯇ ꯇꯥꯎ ꯀꯊ ꯀ
ꯎꯝ ꯍꯣꯁꯄꯤꯇꯥꯜꯗ ꯂꯦꯛꯇꯣꯏꯔꯣ
ꯎꯝ ꯅꯦꯛꯛꯇꯣꯏꯅꯦꯍ ꯐꯤꯔꯣꯟꯒ ꯀꯩꯀꯩ ꯀꯅꯣ ꯍꯁꯄꯨꯗ ꯃꯥꯗ
ꯈꯥꯝꯗꯦꯗ ꯑꯁ
ꯇꯪꯈꯦ
ꯍ ꯅꯔꯅꯥ ꯅꯅꯥꯔꯅꯥ
ꯑꯗꯨꯅꯦ ꯅꯥꯕꯅ ꯅꯥꯕꯅ ꯅꯨꯡꯇꯤ ꯁꯤꯒꯤ ꯎꯝ ꯅꯥꯕꯁꯦ ꯌꯥꯝꯃꯟꯕꯗꯤ ꯂꯣꯏꯔꯦ
ꯍꯝ
ꯅꯨꯅꯨꯡꯇꯤꯅꯦ ꯅꯥꯕꯁꯦ ꯈꯪꯗ꯭ꯔꯦꯗ ꯄꯨꯟꯁꯤꯁꯦ ꯍꯥꯏꯐꯝ ꯍꯥꯏꯐꯝ ꯇꯧꯐꯝꯒ ꯈꯟꯖꯗ꯭ꯔꯦ ꯑꯁ ꯅꯪꯒꯤ ꯅꯦꯠꯋꯥꯛꯁꯦ ꯂꯣꯏꯔꯦ
ꯀ ꯌꯥꯗꯔꯕ꯭ꯔꯥ ꯌꯥꯔꯕ꯭ꯔꯣ
ꯑꯣ ꯌꯔ ꯑꯦ
ꯎꯝ ꯈꯕꯦꯔꯥ ꯀꯥꯒꯗꯥꯅꯦꯗꯤ
ꯅꯪ ꯂꯩ ꯋꯥꯁꯨ ꯑꯗꯨ ꯃꯥꯥꯏ ꯇꯧꯔꯤ ꯌꯥꯔꯨꯦ ꯃꯥ
ꯎꯝ ꯑꯗꯨ ꯙꯥꯎ ꯊꯥꯎꯒꯤ ꯃꯇꯨꯡ ꯃꯤꯉꯣꯟꯗ ꯇꯥꯎꯕꯗ ꯎꯝ
ꯑꯣꯏꯔ ꯁꯅꯒꯦꯅꯦ ꯆꯞꯄꯗꯤ ꯍꯗꯥꯔꯠꯒꯤꯗ ꯑꯣꯣꯗ
ꯅꯪꯒꯤꯁꯨ ꯑꯩꯒꯤꯁꯨ ꯇꯪꯈꯥꯏ ꯇꯪꯈꯥꯏ ꯇꯥꯗꯣꯏꯅꯦꯕ ꯃꯣꯏꯅ
ꯑꯗꯨꯅꯦ ꯐꯖꯅ ꯇꯥꯎꯁꯦ ꯑꯗꯨꯅꯤꯅ
ꯎꯝ
ꯈꯗ꯭ꯔꯦ
ꯈꯪꯗ꯭ꯔꯔꯤꯦꯗ ꯑꯩꯈꯣꯏꯒ ꯅꯨꯄꯤꯒꯤ ꯄꯨꯟꯁꯤꯁꯦ ꯌꯥꯝ ꯇꯣꯂꯦ
ꯍꯣꯏꯗꯤ ꯑꯃꯨꯛꯀ ꯀ꯭ꯂꯥꯁ ꯀꯥꯕ ꯍꯧꯔꯅꯤ ꯑꯗꯨꯒꯤ ꯈꯜꯂꯒ ꯇꯟ ꯕꯅꯥ ꯂꯣꯏꯔꯦ
ꯅꯨꯡꯉꯥꯏꯕ꯭ꯔꯣ
ꯑꯩ ꯌꯥꯝ ꯇꯜꯂꯤꯅꯦ ꯀꯣꯂꯦꯖ ꯀꯥꯅꯤꯡꯗ꯭ꯔꯦ ꯀꯣꯂꯦꯖ
ꯇꯋꯣ ꯆꯣ ꯐꯔꯤꯗ ꯐꯠꯅ ꯃꯤ ꯇꯧꯅꯕ ꯇꯧꯕ ꯄꯩꯁꯥ ꯌꯥꯝ ꯆꯪꯅꯕ ꯍꯣꯠꯅꯔꯒ ꯇꯑꯣ
ꯇꯝꯕ ꯂꯣꯏꯅꯤꯡꯈ꯭ꯔꯦꯕ
ꯎꯝ ꯀꯥꯟ ꯍꯣꯅ ꯑꯗꯨ꯭ꯔꯗꯤ ꯌꯥꯔꯦ ꯇꯅꯥꯏ ꯀꯟꯅ ꯀꯟꯅ ꯍꯨꯅ ꯁꯤꯃꯤꯌꯥꯝ
ꯑꯗꯨꯅꯦ ꯀꯟꯅ ꯍꯣꯠꯅꯁꯦ ꯄꯨꯟꯁꯤꯁꯦ ꯌꯥꯝꯅ ꯋꯥꯔꯦ
ꯁꯤ ꯎꯅꯦ ꯋꯥꯔ ꯄꯨꯁꯤꯁꯦ ꯄꯤꯆꯥ ꯂꯩꯇꯕ ꯈꯈꯣꯏꯁꯦ ꯌꯥꯝ ꯋꯥꯔꯦ ꯑꯁꯦꯡꯕꯗ
ꯇꯧꯐꯝꯁꯨ ꯈꯪꯗꯦ
ꯑꯗꯨꯝ ꯇꯧꯔꯒ ꯑꯁꯤꯗꯒꯤ ꯋꯥꯔꯤ ꯁꯅꯕꯗꯒꯤ ꯍ ꯈꯔ ꯐꯥꯔꯦ ꯍꯧꯖꯤꯛꯀꯥꯟꯗꯤ
ꯍꯣꯏꯕꯨꯣ ꯃꯇꯦꯡ ꯌꯥꯝ ꯆꯥꯎꯅ ꯄꯥꯡꯉꯦꯕꯀꯣ ꯍꯣꯏ
ꯌꯥꯝ ꯊꯨꯅ ꯄꯥꯡꯈ꯭ꯔꯦ ꯃꯣꯏꯒꯤꯁꯦ ꯌꯥꯝꯅꯁꯨ ꯊꯥꯒꯠꯄ ꯆꯥꯎꯔꯦ ꯃꯣꯏꯒꯤ
ꯎꯝ ꯑꯗꯟꯅꯦ ꯌꯥꯝꯅ ꯐꯩꯌꯦꯦ ꯌꯥꯝ ꯊꯥꯒꯠꯆꯈ꯭ꯔꯕꯅꯦ ꯑꯁꯦꯡꯕ ꯍꯥꯏꯕꯗꯗꯤꯀꯣ ꯌꯥꯝ ꯅꯨꯡꯉꯥꯏꯌꯦꯦ ꯑꯩꯣꯏꯅ ꯌꯥꯝ ꯗꯔꯀꯥꯔ ꯑꯣꯏꯕ ꯃꯇꯝꯗ ꯁꯤꯒꯤ ꯃꯇꯦꯡ ꯅꯪ ꯏꯟꯅ ꯄꯁꯤ ꯌꯥꯗꯦꯅꯦꯀꯣ
ꯎꯝ ꯇꯨꯇ꯭ꯔ ꯇꯨꯇ꯭ꯔ ꯇ ꯑꯣꯏꯣꯏ ꯅꯁꯦ ꯅ ꯇꯤꯌꯥꯗꯦ ꯇꯌꯦ
ꯑꯗꯦ ꯑ ꯍꯧꯖꯤꯛꯇꯤ ꯌꯥꯔꯕꯣ
ꯑꯝ ꯤꯗꯤꯤ ꯀꯩꯁꯨ ꯇꯧꯗ꯭ꯔꯦ ꯀꯔꯤꯁꯨ ꯇꯧꯕꯤꯗ꯭ꯔꯦ ꯍꯧꯖꯤꯛꯇꯤ ꯑꯗꯨꯝ